ꯍꯜꯂꯣ ꯍꯜꯂꯣ
ꯇꯥꯔꯕꯣ
ꯇꯥꯔꯦ ꯅꯪ ꯇꯥꯔꯕꯣ ꯀꯩꯗꯧꯔꯝꯃꯤꯅꯣ
ꯑꯩꯔꯣ ꯑꯉꯥꯡ ꯇꯨꯏꯁꯟ ꯂꯣꯏꯕꯗ ꯉꯥꯏꯔꯤꯌꯦ ꯑꯗꯨꯗꯨꯒꯤ ꯑꯥ ꯐꯝꯃꯝꯕꯅꯦ
ꯑꯣ
ꯀꯨꯏ ꯀꯨꯏꯗꯔꯤꯌꯦ ꯑꯉꯥꯡ ꯌꯥꯝ ꯌꯥꯝꯕ ꯑꯣꯏꯗꯦꯗ ꯑꯉꯥꯡ ꯑꯈꯣꯏ ꯁ꯭ꯋꯥꯏꯒꯤ ꯏꯗꯣꯝꯆꯥ ꯀꯩ ꯀꯩꯒꯤ ꯃꯆꯥ ꯃꯁꯨ ꯈꯔ ꯈꯛꯇꯅꯦ ꯑꯉꯥꯡ ꯉꯥꯛꯇꯅꯦ ꯍꯥꯏꯗꯤ ꯀ꯭ꯂꯥꯁꯅꯦ ꯐꯥꯏꯚ ꯁ꯭ꯋꯥꯏ ꯁꯥꯏ ꯔꯦꯟꯁ ꯃꯔꯤ ꯃꯉꯥ ꯈꯛꯇꯪꯗ ꯌꯥꯝꯁꯨ ꯂꯧ ꯗꯦ ꯑꯉꯥꯡ ꯌꯥꯝ ꯇꯥꯛꯄꯁꯦ ꯀꯣꯛ ꯁꯦ ꯑꯩꯈꯣꯏꯅ ꯍꯦꯟꯅ ꯁꯥꯏ ꯏꯕꯦꯝꯃ ꯑꯦꯛꯖꯥꯝ ꯃꯌꯥ ꯌꯧꯔꯛꯄꯗ
ꯍꯧꯖꯤꯛꯇꯤ ꯀꯥꯂꯥꯟ ꯁꯨꯇꯤ ꯊꯥꯅꯗꯕ꯭ꯔꯣ
ꯀꯥꯂꯦꯟ ꯁꯨꯇꯤ ꯑꯧ ꯚꯦꯀꯦꯁꯟꯁꯦ ꯈꯔ ꯄꯤꯌꯦ ꯑꯈꯣꯏ ꯁ꯭ꯋꯥꯏ ꯁ꯭ꯀꯨꯜ ꯑꯩ ꯑꯉꯥꯡ ꯇꯧꯔꯤꯗꯣ ꯃꯤꯛꯁ ꯇꯧꯋꯦꯕ ꯂꯣꯏꯅꯃꯛ ꯍꯥꯏꯗꯤ ꯁ꯭ꯀꯨꯜ ꯑꯃꯇꯪꯒꯤ ꯅꯠꯇꯦꯕꯀꯣ ꯁ꯭ꯀꯨꯜ ꯈꯔ ꯑꯩꯈꯣꯏ ꯁ꯭ꯋꯥꯏ ꯂꯩꯕ ꯁ꯭ꯀꯨꯜ ꯑꯃꯅꯤꯒꯤ ꯑꯉꯥꯡ ꯑꯣꯏꯌꯦ ꯑꯗꯨꯗꯨꯅꯅꯦ ꯚꯦꯀꯦꯁꯟꯁꯨ ꯑꯃꯨꯛ ꯃꯅꯗꯦ ꯑꯦꯛꯖꯥꯝ ꯃꯇꯝꯁꯨ ꯑꯝꯕꯨꯛ ꯃꯥꯟꯅꯗꯦ ꯍꯥꯏꯗꯤ ꯍꯥꯏꯐꯦꯠ ꯕꯨꯗꯤ ꯃꯥꯟꯅꯔꯁꯨ ꯈꯔ ꯈꯦꯠꯅꯩ ꯑꯦꯛꯖꯥꯝ ꯂꯣꯏꯈ꯭ꯔꯒ ꯚꯦꯀꯦꯁꯟ ꯑꯦꯛꯖꯥꯝ ꯇꯧꯗ꯭ꯔꯤꯉꯩꯗ ꯚꯦꯀꯦꯁꯟ ꯄꯤꯕ ꯕ ꯑꯉꯥꯡ ꯑꯃ ꯌꯥꯎꯒ꯭ꯔꯦ ꯑꯗꯩꯗꯤ ꯑꯃꯅ ꯑꯃꯨꯛ ꯑꯥ ꯑꯦꯛꯖꯥꯝ ꯂꯣꯏꯔꯒ ꯚꯦꯀꯦꯁꯟ ꯄꯤꯒ꯭ꯔꯦ ꯑꯃꯗꯤ ꯑꯃꯨꯛ ꯁꯀꯨꯜ ꯀꯥ ꯍꯧꯈꯔꯦ ꯍꯧꯖꯤꯛ ꯑꯃꯨꯛ ꯀꯥꯡꯕꯨ ꯑꯃꯅ ꯚꯦꯀꯦꯁꯟ ꯀꯟꯅ ꯄꯤꯔꯤ ꯁꯤ ꯂꯣꯏꯔꯒ ꯑꯦꯛꯖꯥꯝ ꯑꯃꯨ ꯇꯧꯗꯨꯏꯕ ꯁꯨꯃꯥꯏꯅ ꯇꯧꯕ ꯉꯥꯛꯇ ꯃꯦꯟꯃꯥꯟ ꯑꯃ ꯇꯥꯗꯦ ꯑꯗꯨꯅ ꯑꯩꯗꯣ ꯑ ꯁꯨꯇꯤꯁꯦ ꯍꯟꯗꯛ ꯀꯨꯏꯅ ꯊꯥꯔꯨꯔꯦ ꯑꯗꯨꯒ ꯉꯁꯤꯇꯅ ꯇꯧꯈꯠꯂꯤꯁꯦ ꯑꯃꯨꯛ ꯚꯦꯀꯦꯁꯟꯒꯤ ꯃꯣꯏꯁꯨ ꯈꯔ ꯈ ꯄꯣꯠ ꯑꯦꯛꯖꯥꯝ ꯂꯣꯏꯕ ꯑꯉꯥꯡꯒꯗꯤ ꯈꯔ ꯄꯣꯊꯥꯍꯟꯕꯗꯣ ꯑꯗꯨꯃꯥꯏꯅ ꯇꯧꯋꯦ
ꯍꯣꯏ ꯑꯩꯗꯣ ꯅꯪꯗꯣ ꯀꯩ ꯀꯩ ꯍꯣꯅꯔꯤꯖꯥꯠꯅꯣ ꯅ ꯍꯪꯒꯦꯅꯁꯨ ꯈꯪꯗꯤ ꯈꯜꯂꯝꯕꯅꯦꯕ ꯑꯗꯣ ꯑꯉꯥꯡꯒ ꯇꯨꯏꯁꯟ ꯇꯧꯔꯤꯕ ꯑꯗꯩꯗꯤ ꯐꯤ ꯅꯨꯡ ꯁꯥꯕ ꯈꯣꯠꯄꯗꯣ ꯁꯥꯔꯤꯕꯔꯥ ꯐꯅꯦꯛꯇꯣ ꯁꯥꯔꯤꯕ꯭ꯔꯥ ꯀꯃꯥꯏ ꯀꯃꯥꯏꯅ ꯇꯧꯔꯤꯒꯦꯅꯁꯨ ꯍꯪꯒꯦꯅ ꯈꯜꯂꯝꯕ ꯑꯩꯗꯤ ꯑꯉꯥꯡꯒꯗꯤ ꯇꯨꯏꯁꯟꯒꯗꯤ ꯇꯧꯗ꯭ꯔꯦ ꯁꯪꯗꯔꯦ ꯑꯩꯗꯣ ꯑꯉꯥꯡ ꯇꯨꯏꯁꯟ ꯇꯧꯕꯗꯣ ꯑꯩ ꯍꯥꯡꯕ ꯑꯩ ꯉꯥꯡꯕꯁꯤ ꯅꯪ ꯑꯗꯨꯝ ꯐꯖꯅ ꯇꯥꯕ ꯅꯠꯇ꯭ꯔꯣ
ꯇꯥꯏꯌꯦ ꯇꯥꯏꯌꯦ
ꯑꯉꯥꯡ ꯇꯨꯏꯁꯟ ꯇꯧꯗ꯭ꯔꯦ ꯑꯩꯗꯣ ꯌꯥꯝ ꯋꯥꯏꯕ ꯋꯥꯏ ꯋꯥꯌꯥꯝ ꯀꯨꯏꯅ ꯉꯥꯡꯕꯗꯣ ꯑꯗꯨꯗꯣ ꯋꯥꯕꯒꯤ ꯑꯩꯗꯣ ꯀꯌꯥ ꯇꯧꯅꯤꯡꯗ꯭ꯔꯦ ꯑꯁ ꯇꯣꯛꯑꯒꯦꯗꯅ ꯇꯧꯗ꯭ꯔꯦ ꯑꯗꯨ ꯀꯩꯅꯣ ꯇꯧꯔ ꯀꯩꯝ ꯆꯠꯇ꯭ꯔꯦ ꯇꯧꯗ꯭ꯔꯦ ꯌꯨꯝꯗ ꯍꯜꯂꯛꯑꯀꯥꯟꯗ ꯐꯤ ꯈꯔ ꯈꯔ ꯁꯥꯔꯤꯌꯦ ꯑꯗꯨꯗꯨꯒꯤ ꯅꯪꯒꯤ ꯁꯥꯔꯤꯖꯥꯠꯂ ꯀꯔꯤ ꯐꯤ ꯁꯥꯔꯤꯖꯥꯠꯅꯣ ꯍꯪꯒꯦꯅꯁꯨ ꯈꯜꯂꯝꯕ ꯅꯪ ꯐꯤ ꯁꯥꯗ꯭ꯔꯕꯣ
ꯑꯩꯁꯦ ꯍꯧꯖꯤꯛꯀꯥꯟꯗꯤꯅꯦ ꯐꯤ ꯁꯥꯗ꯭ꯔꯦ ꯑꯩ ꯐꯤ ꯁꯥꯔꯝꯃꯦꯕꯀꯣ ꯃꯔꯛ ꯑꯃ ꯅꯍꯥꯋꯥꯏ ꯁꯥꯕꯗꯣ ꯑꯗꯣ ꯍꯧꯖꯤꯛꯇꯤ ꯐꯤ ꯁꯥꯗ꯭ꯔꯦꯕꯀꯣ ꯑꯥ ꯑꯗꯣ ꯐꯤꯗꯣ ꯑꯝ ꯑꯗꯨꯝ ꯁꯥꯔꯝꯃꯦ ꯍꯥꯏꯗꯤ ꯄꯩꯁꯥ ꯅꯨꯡꯁꯥꯁꯨ ꯈꯖꯤꯛ ꯈꯖꯤꯛ ꯐꯪꯉꯦ ꯉꯦ ꯑꯗꯨꯝ ꯀꯥꯟꯅꯩꯌꯦ ꯑꯗꯩꯗꯤ ꯑꯩꯗꯣ ꯀꯅꯣ ꯌꯣꯟꯕꯝꯁꯨ ꯂꯩꯇꯦꯅꯥ ꯑꯈꯣꯏ ꯊꯥꯗꯕꯤꯗ ꯑꯣꯏꯅ ꯁꯥꯏꯌꯦꯕꯀꯣ ꯍꯥꯏꯗꯤ ꯌꯨꯝꯒꯤ ꯑꯈꯣꯏ ꯃꯥꯒꯤ ꯑꯈꯣꯏ ꯑꯈꯣꯏꯅ ꯁꯥꯖꯔꯒ ꯌꯣꯟꯕꯝ ꯂꯩ ꯇ꯭ꯔꯝꯅꯤꯅꯅꯦ ꯃꯤꯒꯤ ꯑꯣꯏꯅ ꯊꯥꯗꯔ ꯑꯗꯨꯃꯥꯏ ꯁꯥꯕꯗꯣ ꯁꯥꯔꯝꯃꯦꯕꯥ ꯑꯗꯣ ꯋꯥꯖꯨ ꯌꯥꯝ ꯋꯥꯏ ꯑꯗꯨꯒ ꯇꯣꯡꯕꯁꯨ ꯌꯥꯝ ꯀꯟꯅ ꯇꯣꯡꯕ ꯑꯣꯏꯗꯦ ꯑꯗꯨꯅꯥ ꯀꯩꯗꯧꯔꯨꯗꯣꯏꯅꯣꯅ ꯑꯩꯅ ꯅꯦ ꯇꯨꯏꯁꯟ ꯑꯉꯥꯡ ꯇꯨꯏꯁꯟ ꯇꯧꯕꯗꯣ ꯑꯗꯣ ꯑꯩꯅ ꯈꯔ ꯌꯥꯝ ꯑꯣꯟꯖꯤꯜꯂꯒꯦꯅ ꯑꯗꯨꯝ ꯈꯜꯂꯕꯥ ꯑꯗꯣ ꯍꯟꯗꯛꯇꯩꯗꯤ ꯈꯣꯏ ꯃꯥꯅ ꯁꯥꯔꯒꯦꯌꯦ ꯁꯥꯕꯩꯕꯨꯗꯤ ꯁꯥꯔꯗꯤ ꯈꯨꯠꯇꯗꯤ ꯑꯗꯨꯝ ꯈꯒꯗꯤ ꯊꯣꯛꯏꯗꯅꯀꯣ ꯑꯗꯨ ꯑꯣꯏꯔꯁꯨ ꯋꯥꯕꯅ ꯍꯦꯟꯕꯒꯤ ꯇꯣꯛꯑꯦ ꯁꯥꯗ꯭ꯔꯦ
ꯎꯝ ꯑꯈꯣꯏꯗꯤ ꯐꯅꯦꯛ ꯑꯃ ꯍꯧꯔꯤ ꯍꯧꯔꯝꯃꯦ ꯑꯈꯣꯏ ꯃꯥꯅ ꯅꯍꯥꯃꯨꯛꯀꯤ ꯁꯨꯠ ꯑꯃ ꯁꯥꯔꯝꯕꯅꯦꯕ ꯀꯦꯅꯣ ꯈꯥꯃꯦꯟ ꯃꯄꯥꯟ ꯃꯆꯨꯗ ꯗꯥ ꯑꯃꯨꯕꯅ ꯍꯛꯄ ꯑꯗꯨ ꯎꯆꯤꯟ ꯅꯥꯆꯤꯟꯅ ꯅ ꯂꯣꯏꯒ꯭ꯔꯦ ꯐꯅ꯭ꯌꯥꯝ ꯀꯨꯏꯅ ꯆꯪꯕꯅꯦ ꯀꯩꯅꯣ ꯇꯧꯕꯒꯤ
ꯑꯈꯣꯏꯁꯨ ꯌꯨꯝꯗ ꯄꯥꯛꯅ ꯂꯩꯇꯕ ꯑꯩꯈꯣꯏ ꯃꯥ ꯃꯊꯟꯗꯅ ꯁꯥ ꯁꯥꯕꯒꯤ ꯊꯕꯛ ꯇꯣ ꯑꯇꯩ ꯑꯇꯩꯖꯨ ꯆꯠꯄ ꯈꯣꯠꯄ ꯇꯧꯔꯒ
ꯑꯃꯨꯛ ꯑꯗꯨ ꯂꯣꯏꯔꯀꯥꯟꯗ ꯁꯪꯉꯀꯥꯟꯗ ꯈꯗꯪ ꯁꯥꯕ ꯑꯣꯏꯕꯩ ꯌꯥꯝ ꯀꯨꯏ ꯆꯪꯒꯤꯕꯅꯦꯕꯥ ꯑꯗꯣ ꯍꯟꯗꯛ ꯑꯅꯧꯕ ꯑꯃꯃꯨꯛ ꯍꯧ ꯂꯩꯔꯝ ꯌꯨꯝ ꯍꯜꯂꯛꯄꯗ ꯑꯩꯗꯤ ꯁꯨꯛꯌꯦꯡꯕꯨ ꯌꯦꯡꯉꯨꯗꯦ ꯚꯥꯞ ꯑꯣꯏꯗꯕ ꯑꯗꯨꯒ
ꯈꯣꯏ ꯃꯥꯅ ꯅꯣꯡꯃ ꯐꯤ ꯇꯪ ꯐꯤꯁꯦ ꯅꯣꯏ ꯂꯥꯛꯏꯀꯥꯟꯗ ꯈꯤꯇꯪ ꯁꯥꯔꯝ ꯗꯅꯥꯅ ꯍꯥꯏꯀꯥꯟꯁꯤꯗ ꯁꯥꯒꯦꯅ ꯆꯪꯕꯀꯥꯟꯗ ꯅꯦꯛ ꯑꯅꯧꯕꯃ ꯀꯣꯟ ꯂꯩꯔꯝꯃꯦ ꯀꯩꯅꯣ ꯋꯥꯅꯥ ꯃꯆꯨꯗ ꯀꯩꯅꯣ ꯃ ꯂꯩ ꯃꯆꯨꯅ ꯍꯛꯄꯃꯥ
ꯃꯆꯨꯗꯣ ꯐꯅꯦꯛ ꯍꯥꯏꯗꯤ ꯋꯥꯅꯥ ꯃꯆꯨ ꯗꯨꯕꯨꯗꯤ ꯐꯖꯩꯕ ꯑꯗꯨꯗꯨꯒꯅꯦ ꯏ ꯃꯆꯨꯒꯨꯝꯕꯅ ꯍꯛꯑꯗꯤ ꯄꯥꯝꯗꯧꯕꯗꯣ ꯂꯩ ꯃꯆꯨꯗꯨꯅ ꯍꯛꯄꯗꯣ ꯑꯃ ꯃꯤ ꯀꯨꯆꯨ ꯈꯔ ꯃꯨꯕꯅꯒ ꯁꯦꯠꯄꯗ ꯈꯨꯨꯝꯃꯤꯠꯀꯤ ꯃꯨꯕꯗꯨꯒ ꯑꯗꯨꯒꯤ ꯂꯩ ꯃꯆꯨꯒ ꯇꯣꯉꯥꯟ ꯇꯥꯕꯤꯗꯣ ꯑꯗꯨꯗꯨ ꯑꯗꯨꯗꯨ ꯕꯥꯞꯅ ꯁꯥꯒꯠꯂ ꯎꯕꯗꯨꯗ ꯁꯦꯠꯅꯤꯡꯗꯕꯗꯣ ꯃꯆꯨꯗꯨ ꯄꯥꯝꯕ ꯑꯣꯏꯗꯦꯕ ꯑꯩꯗꯤ ꯃꯆꯨꯖꯦ ꯍꯪꯒꯥꯝꯄꯥꯥꯟ ꯃꯆꯨꯒꯨꯝꯕ
ꯑꯗꯩꯗꯤ ꯑꯉꯧꯕꯒꯨꯝꯕꯅꯒ ꯃꯄꯥꯟ ꯍꯥꯞꯄꯒ ꯈꯔ ꯌꯥꯛꯄ ꯃꯆꯨ ꯍꯥꯞꯄꯖꯦ ꯄꯥꯝꯗꯦꯕ ꯌꯥꯝꯅ ꯑꯉꯥꯡꯕꯗꯣ ꯃꯆꯨ ꯆꯥꯟꯅꯕꯗ ꯍꯥꯞꯄꯗꯤ ꯀꯩꯝ ꯈꯟꯗꯦꯕ ꯑꯗꯨ ꯅꯠꯇꯕꯤ ꯍꯪꯒꯥꯄꯥꯟ ꯒꯨꯝꯕ ꯑꯉꯧꯕꯒꯨꯝꯕꯅ ꯃꯄꯥꯟ ꯑꯣꯏꯕꯁꯦ ꯑꯩ ꯌꯥꯝ ꯄꯥꯝꯗꯦꯕ ꯑꯗꯣ ꯑꯁꯤ ꯑꯣꯏꯔꯦ ꯑꯗꯣ ꯑꯇꯣꯞꯄ ꯃꯆꯨꯒꯨꯝꯕ ꯑꯣꯏꯔꯗꯤ ꯌꯥꯝ ꯐꯖꯒꯗꯕꯅꯦ ꯅꯣꯏ ꯄꯥꯝꯃꯗꯤ ꯑꯩ ꯍꯌꯦꯡ ꯐꯣꯇꯣ ꯊꯥꯕꯤꯔꯛꯀꯦ ꯑꯗꯣ ꯌꯦꯡꯍꯧꯋꯣ ꯂꯧꯍꯧꯑꯣ ꯑꯃꯥ ꯐꯅꯦꯛꯀꯤꯗꯤ ꯌꯥꯝ ꯐꯖꯩꯑꯦꯕꯥ ꯁꯥ
ꯍꯣꯏ ꯍꯣꯏ ꯌꯦꯡꯒꯦ ꯎꯝ
ꯑꯗꯨꯗꯤ ꯏꯁ ꯅꯣꯏ ꯃꯥꯥꯅ ꯁꯥꯔꯅꯦꯕ ꯅꯣꯏ ꯏꯃꯥ ꯍꯣꯏꯗꯤ ꯊꯥꯏꯅꯗꯒꯤ ꯐꯤꯗꯣ ꯁꯥꯔꯛꯄꯅꯤꯅ ꯅꯣꯏ ꯃꯥ ꯍꯣꯏꯅ ꯁꯥꯕ ꯐꯤꯗꯤ ꯌꯥꯝ ꯐꯖꯕꯅꯦ ꯅꯍꯥꯟꯃꯨꯛ ꯅꯣꯏꯃꯥꯗꯒꯤ ꯀꯣꯛꯁꯦꯠ ꯑꯃ ꯂꯩꯕꯅꯦ ꯑꯩꯈꯣꯏ ꯃꯥꯅ ꯃꯔꯥꯡ ꯃꯆꯨ ꯃꯆꯨ ꯇꯧꯕ ꯑꯃ ꯑꯗꯨꯗꯣ ꯍꯧꯖꯤꯛꯐꯥꯎ ꯑꯩ ꯑꯗꯨꯝ ꯍꯥꯏꯗꯤ ꯑꯥ ꯄꯨꯔꯒ ꯑꯩ ꯀꯣꯛ ꯇꯩꯊꯣꯛꯄꯒꯤ ꯑꯗꯨꯝ ꯑꯣꯏꯌꯦ ꯍꯟꯇ꯭ꯔꯤꯛ ꯍꯟꯅ ꯂꯩꯔꯤ ꯀꯣꯛ ꯈꯇꯪ ꯇꯩꯊꯣꯛꯄꯩ ꯑꯣꯏꯕꯅꯤꯅꯥ
ꯑꯩꯒꯤꯗꯤ ꯑꯈꯣꯏ ꯃꯥꯅ ꯌꯣꯟꯕ ꯍꯣꯠꯅꯔꯤꯉꯩꯗ ꯑꯝꯕꯣꯛ ꯂꯧꯍꯧꯗ꯭ꯔꯦ ꯑꯃꯗꯤ ꯂꯧꯍꯧꯕꯅꯦ ꯑꯗꯣ ꯃꯥꯗꯤ ꯃꯤꯅ ꯍꯥꯏꯗꯤ ꯃꯤꯒꯨꯝꯕ ꯀꯩꯅꯣ ꯇꯧꯕ ꯑꯗꯩꯗꯤ ꯃꯄꯥꯟꯗꯒꯨꯝꯕ ꯆꯠꯄ ꯀꯥꯟꯗ ꯌꯥꯝ ꯅꯨꯡꯉꯥꯏꯇ꯭ꯔꯅꯦ ꯑꯗꯨꯃꯥꯏꯅ ꯇꯧ ꯇꯋꯦꯜ ꯌꯨꯝꯗ ꯁꯥꯕꯁꯤꯅ ꯍꯦꯟꯅ ꯅꯨꯡꯉꯥꯏꯗꯅ ꯑꯔꯩꯕꯕꯨꯗꯤ ꯑꯗꯨꯒꯨꯝꯕ ꯄꯤꯕ ꯈꯣꯠꯄ ꯁꯨꯝ ꯄꯤꯕ ꯑꯗꯩ ꯃꯥꯅ ꯃꯤ ꯅꯨꯡꯁꯤꯕꯗꯒꯨꯝꯕꯗ ꯄꯤꯕ ꯌꯣꯟꯕꯗ ꯑꯃꯇꯕꯨ ꯂꯩꯍꯧꯗ꯭ꯔꯦ ꯑꯗꯨ ꯑꯃꯇꯕꯨ ꯂꯍꯧꯗ꯭ꯔꯦ ꯑꯩꯗꯤ
ꯑꯈꯣꯏꯖꯨ ꯑꯩꯈꯣꯏ ꯏꯃꯨꯡꯗ ꯂꯩꯔꯤꯁꯤꯡꯁꯦ ꯃꯤ ꯑꯇꯩꯅ ꯁꯥꯔꯛꯄꯗꯒꯤ ꯑꯩꯈꯣꯏ ꯃꯥꯅ ꯄꯩꯁꯥ ꯂꯩꯕ ꯇꯟꯖ ꯁꯅꯀꯥꯟꯗ ꯂꯧꯍꯧꯕ ꯈꯔꯅꯤꯀꯣ ꯐꯅꯦꯛ ꯑꯣꯏꯔꯣ ꯑꯃ ꯑꯣꯏꯔꯣ ꯂꯩꯁꯤꯡꯁꯦ ꯑꯩꯈꯣꯏꯔꯣꯝꯗ ꯁꯥꯖꯩ ꯍꯥꯏꯕꯗꯣ ꯃꯁꯤꯡꯗꯣ ꯃꯤꯉꯣꯟꯗꯩ ꯂꯧꯕꯗꯨꯅ ꯍꯦꯟꯅ ꯃꯁꯤꯡ ꯌꯥꯝꯃꯝꯅꯤ ꯑꯩꯈꯣꯏꯅ ꯁꯥꯕꯁꯦ ꯁꯦꯠꯄ ꯐꯪꯗꯦ ꯍꯥꯏꯇꯥꯔꯦ ꯐꯅꯦꯛ ꯑꯁꯨꯡꯕ ꯑꯃꯅꯤ ꯈꯛ ꯇꯅꯦ ꯑꯩꯈꯣꯏꯗ ꯍꯧꯖꯤꯛ ꯁꯦꯠꯂꯤꯁꯦ ꯑꯗꯨꯗ ꯑꯩꯈꯣꯏ ꯃꯥꯗꯤ ꯁꯦꯠꯄꯕꯨ ꯐꯪꯗ꯭ꯔꯕꯅꯤ ꯑꯩꯈꯣꯏꯅ ꯍꯥꯏꯗꯤ ꯗꯨꯀꯥꯟꯗꯒꯤ ꯀꯩꯒꯤ ꯎꯝ ꯐꯅꯦꯛ ꯑꯄꯥꯕ ꯂꯩꯁꯥꯥꯕꯤ ꯃꯆꯥꯒꯤꯗꯣ ꯑꯗꯨꯗꯣ ꯂꯩꯕ ꯂꯩꯗ꯭ꯔꯦꯕ ꯑꯩꯈꯣꯏꯗꯣ ꯑꯗꯨ ꯂꯩꯇ꯭ꯔꯕꯅꯤꯅ ꯀꯩꯅꯣ ꯇꯧꯔꯦ ꯌꯨꯝꯗ ꯑꯩꯈꯣꯏ ꯃꯥꯏꯅ ꯑꯁꯨꯡꯕ ꯁꯥ ꯀꯥꯟꯗꯨꯗ ꯎꯆꯤꯟꯅꯥꯆꯤꯟꯅ ꯑꯃꯅꯤ ꯂꯧꯍꯧꯕꯗꯣ ꯑꯗꯨꯅ ꯑꯩꯈꯣꯏ ꯑꯃꯃꯝ ꯑꯅꯤꯅꯤ ꯁꯦꯠꯅꯔꯤ ꯑꯗꯨ ꯃꯉꯥꯏꯔꯦ ꯑꯗꯨ ꯅꯠꯇꯕ ꯃꯨꯀꯥ ꯐꯦꯟꯕꯤ ꯐꯥ ꯅꯦꯛꯀꯗꯤꯅꯦ ꯁꯦꯠꯄ ꯁꯨꯐꯪ ꯐꯪꯕ ꯅꯠꯇꯦ ꯑꯩꯈꯣꯏ ꯏꯃꯥꯅ ꯌꯣꯟꯕ ꯍꯣꯠꯅꯕꯗ ꯅꯣꯏꯃꯥꯁꯨ ꯌꯣꯟꯕꯣꯏꯔꯦ
ꯌꯣꯜꯂꯦ ꯐꯤ ꯑꯗꯨꯃꯥꯏꯅ ꯌꯥꯝ ꯌꯣꯜꯂꯦ ꯑꯗꯨꯒ ꯑꯥ ꯑꯩꯒꯤꯅꯅꯦ ꯐꯅꯦꯛ ꯁꯥꯕꯁꯦ ꯑꯩꯅ ꯅ ꯁꯥꯕꯁꯦ ꯋꯥꯏꯁꯤꯅꯅꯦ ꯑꯩꯈꯣꯏ ꯃꯥꯅ ꯍꯦꯜꯞ ꯁꯨꯡꯇꯧ ꯇꯧꯗꯦꯕ ꯇꯧꯗꯦꯗꯤ ꯑꯩ ꯑꯩꯈꯣꯏ ꯃꯥ ꯁꯤꯗꯕꯩ ꯅꯠꯇꯦ ꯀꯣ ꯍꯥꯏꯗꯤ ꯑꯩꯅ ꯑꯗꯨꯝ ꯐꯅꯦꯛ ꯅꯪꯅꯕ ꯄꯤꯕꯁꯦ ꯑꯩꯈꯣꯏ ꯃꯥ ꯃꯃꯤꯠ ꯅꯨꯡꯉꯥꯏꯇ꯭ꯔꯦ ꯑꯗꯩ ꯃꯈꯨ ꯅꯨꯡꯉꯥꯏꯇ꯭ꯔꯦ ꯇꯦꯅ ꯃꯥ ꯄꯥꯡ ꯀꯥꯗ꯭ꯔꯦꯕ ꯑꯩꯒꯤꯗꯤ ꯃꯄꯥꯟ ꯍꯛꯀꯤ ꯁꯥꯕꯅꯤꯅ ꯃꯥ ꯃꯤꯠ ꯅꯨꯡꯉꯥꯏꯇꯦ ꯍꯛꯄ ꯉꯝꯃꯣꯏꯅ ꯑꯩꯅ ꯑꯗꯨꯝ ꯍꯛꯆꯕ ꯕꯒꯤ ꯏꯇꯣꯝꯇ ꯇꯧꯕꯒꯤ ꯑꯩꯉꯣꯟꯗ ꯋꯕꯗꯣ ꯍꯏꯗꯤ ꯑꯩ ꯉꯁꯤꯗꯤ ꯋꯔꯦ ꯄꯣꯊꯔꯒꯦ ꯍꯌꯦꯡ ꯐꯅꯦꯛ ꯄꯤꯌꯨ ꯍꯥꯏ ꯃꯇꯦꯡ ꯑꯩꯈꯣꯏ ꯃꯥ ꯁꯤꯃꯇ ꯄꯥꯡꯕꯤꯌꯨ ꯍꯥꯏꯕꯗꯣ ꯑꯗꯨꯝꯕ ꯃꯤꯗꯣ ꯂꯩꯇꯃꯤꯅ ꯑꯩꯅ ꯋꯕꯅꯤꯅ ꯑꯁ ꯄꯩꯁꯖꯨ ꯌꯥꯝ ꯐꯪꯕ ꯅꯠꯇꯕꯨꯅ ꯇꯣꯛꯊꯣꯛꯄꯅꯦꯕ ꯑꯗꯣ ꯑꯩꯈꯣꯏ ꯃꯥꯗꯣ ꯍꯟꯗꯛꯇꯤ ꯀꯩꯅꯣ ꯁꯥꯅꯤ ꯍꯥꯏꯕꯅꯦ ꯀꯩꯕ ꯑꯁꯨꯡꯕ ꯍꯥꯏꯕ꯭ꯔꯥ ꯀꯩꯅꯣ ꯑꯗꯨꯗꯣ ꯑꯗꯨ ꯁꯥꯅꯤ ꯍꯥꯏ ꯍꯥꯏꯕꯅꯦ ꯐꯅꯌꯥꯝꯗꯣ ꯑꯩꯗꯤ ꯑꯗꯨꯝ ꯑꯗꯨꯝꯕ ꯁꯥꯕꯗꯤ ꯍꯩꯇꯦꯕ ꯑꯃꯨꯛ ꯍꯥꯏꯗꯤ ꯍꯨꯠ ꯍꯨꯠ ꯂꯪꯉꯒ ꯁꯥ ꯁꯥꯕꯗꯣ ꯑꯗꯣ ꯑꯗꯨ ꯑꯣꯏꯅ ꯁꯥꯔꯅꯤꯅ ꯍꯥꯏꯒꯨꯝ ꯇꯧꯕꯅꯦ ꯍꯟꯇꯛ ꯑꯩꯒꯤ ꯀꯣꯟꯗꯣ ꯑꯗꯨꯁꯨꯅꯦ ꯐꯤ ꯑꯃ ꯂꯩ ꯁꯜꯂꯤꯑꯕꯀꯣ ꯐꯤꯁꯤꯅ ꯑꯩꯅ ꯁꯥꯔꯝꯕ ꯑꯩꯈꯣꯏ ꯏꯅꯝꯃ ꯏꯕꯥꯅꯤꯒꯤ ꯑꯩꯒꯤ ꯐꯅꯦꯛ ꯎꯝ ꯊꯥꯗꯕꯤꯗꯨꯗ ꯂꯥꯁꯇ ꯏꯅꯝꯃ ꯏꯕꯥꯅꯤꯒꯤ ꯐꯤ ꯑꯃꯃꯝ ꯐꯅꯦꯛ ꯑꯃꯃꯝ ꯍꯥꯞꯄꯦꯕ ꯑꯗꯨꯒꯤ ꯐꯤꯗꯣ ꯂꯪ ꯀꯣꯟꯅꯗꯕꯩ ꯃꯇꯠ ꯑꯃꯈꯇꯪ ꯌꯥꯝꯗ꯭ꯔꯦꯀꯣ ꯀ꯭ꯂꯥꯞꯃꯨꯛꯇꯪ ꯀ꯭ꯂꯥꯞꯄꯨ ꯐꯥꯔꯝꯃꯔꯣꯏ ꯑꯗꯨ ꯀ꯭ꯂꯥꯞꯄꯨ ꯐꯥ ꯐꯗ꯭ꯔꯦ ꯑꯗꯨꯝꯕ ꯑꯝꯇꯪ ꯉꯥꯏꯔꯦ ꯑꯗꯨꯗꯣ ꯑꯗꯨ ꯂꯣꯏꯁꯤꯜꯂꯒ ꯑꯩꯈꯣꯏ ꯃꯥꯅ ꯍꯧꯔꯅꯤ ꯍꯥꯏꯕꯅꯤ ꯀꯣꯏꯔꯦ ꯐꯤ ꯁꯥꯗꯕ ꯑꯩꯅ ꯍꯧꯈꯤꯕꯗꯣ ꯖꯅꯋꯥꯔꯤꯗ ꯍꯧꯈꯤꯕꯅꯦꯕꯀꯣ ꯑꯗꯣ ꯍꯧꯖꯤꯛ ꯑꯥ ꯖꯨꯂꯥꯏ ꯌꯧꯁꯜꯂꯛꯑꯦꯗꯅ ꯑꯗꯣ ꯍꯥꯏꯗꯤ ꯌꯥꯝ ꯊꯨꯅ ꯂꯣꯏꯕꯗꯤ ꯑꯩꯗꯣ ꯑꯥ ꯌꯥꯎꯁꯪ ꯃꯇꯨꯡ ꯑꯦꯄ꯭ꯔꯤꯜ ꯁ꯭ꯋꯥꯏꯗ ꯑꯩ ꯈꯔ ꯈꯔ ꯀꯨꯏꯅ ꯀꯨꯏꯅꯕꯨꯗꯤ ꯁꯥꯏ ꯑꯗꯨꯒ ꯈꯛꯇ ꯑꯣꯏꯗꯣꯏ ꯃꯥꯜꯂꯦ ꯑꯗꯨꯗꯨꯒ ꯑꯗꯒꯤ ꯑꯗꯨꯝ ꯐꯤꯗꯣ ꯑꯗꯨꯝ ꯑꯩꯈꯣꯏꯒꯤ ꯑꯣꯏꯕꯒꯤ ꯒꯤ ꯊꯑꯣꯏꯅ ꯁꯥꯕꯤꯗꯕꯤꯗꯣ ꯉꯥꯏꯍꯛ ꯁꯪꯉ ꯁꯪꯉ ꯇꯦꯠ ꯇꯦꯠ ꯁꯨꯝ ꯇꯧꯕꯗꯣ ꯑꯗꯨꯒꯤꯅꯤ ꯌꯥꯝ ꯀꯨꯏꯅ ꯆꯪꯉꯤꯁꯦ
ꯑꯣ ꯍꯣꯏ ꯑꯗꯨꯕꯨꯗꯤꯅꯦ ꯐꯤꯖꯦ ꯍꯏꯖꯋꯥꯅꯤ ꯑꯩꯈꯣꯏꯗ ꯁꯨꯝ ꯍꯥꯏꯗꯤ ꯎꯝ ꯑꯗꯨ ꯇꯧꯔꯒ ꯑꯗꯨꯝ ꯑꯩꯈꯣꯏꯗꯣ ꯑꯗꯨꯝ ꯂꯩꯔꯅꯤꯅ ꯍꯥꯏꯕꯁꯨ ꯍꯥꯏꯕꯃꯛꯁꯨ ꯑꯣꯏꯗ꯭ꯔꯤꯕꯅꯤꯅꯅꯦ ꯇꯜꯂ ꯀꯥꯟꯗꯗꯤ ꯍꯦꯛꯇ ꯁꯥꯅꯤꯡꯉꯛꯇꯕꯤꯗꯣ ꯇꯧꯋꯦ ꯑꯩꯈꯣꯏ ꯅꯍꯋꯥꯏ ꯅꯣꯏꯔꯣꯝꯗ ꯐꯤꯁꯥ ꯂꯥꯛꯏꯀꯥꯟꯗ ꯑꯩꯈꯣꯏ ꯃꯥꯅ ꯆꯠꯇ ꯌꯥꯗꯦꯅ ꯇꯧꯔ ꯗꯟꯗꯤ ꯄꯥꯜꯂꯒꯅꯦ ꯂꯥꯛꯑꯝꯃꯤ ꯃꯌꯥꯝ ꯑꯁ ꯑꯗꯨꯝ ꯕꯤꯠ ꯂꯩꯅ ꯕꯤꯠ ꯂꯩꯅ ꯆꯠꯄ ꯅꯨꯃꯤꯠꯁꯨ ꯌꯥꯎꯋꯦ ꯑꯗꯨꯒ ꯌꯥꯝ ꯇꯟꯕ ꯅꯨꯃꯤꯠꯀ ꯌꯥꯎꯔꯤꯄꯣꯠꯅꯤꯗ ꯑꯗꯨꯒ ꯁꯥꯕꯗꯒ ꯃꯠ ꯐꯨꯡꯒ꯭ꯔꯤꯒ ꯈꯪꯉꯝꯗꯕꯤ ꯍꯩꯇꯕꯒꯤ ꯁꯤꯡꯀꯥꯞꯀ ꯀꯥꯎꯊꯠꯄꯒꯤ ꯈꯣꯏ ꯃꯥꯟꯅꯒ ꯉꯥꯡꯕ ꯋꯥꯊꯤ ꯇꯥꯕ ꯃꯌꯥꯝꯗꯨ ꯏꯃꯥ ꯁꯨꯍꯩ ꯍꯩꯇꯕ ꯑꯩꯈꯣꯏꯁꯦ ꯅꯝꯐꯨꯗ ꯁꯥꯍꯜꯂꯒ ꯑꯗꯨ ꯁꯥꯕꯗꯨꯁꯨ ꯑꯃꯨꯛ ꯐꯖꯅ ꯁꯥꯗꯦꯅ ꯑꯃꯨꯛ ꯉꯥꯡꯉꯤꯅꯤ ꯈꯣꯏꯃꯅ
ꯌꯥꯝ ꯄꯥꯈꯠꯂꯛꯈꯤꯅꯤ ꯊꯕꯛꯁꯨ ꯇꯧꯕꯥ ꯋꯥꯊꯤꯁꯨ ꯇꯥꯕ ꯑꯗꯣ ꯁꯥꯎꯁꯨ ꯌꯥꯝ ꯁꯥꯎꯅꯤꯡꯕ ꯍꯥꯏꯗꯤ ꯍꯨꯃꯥꯡ ꯃꯔꯛꯇꯨꯗ ꯑꯗꯨꯛ ꯀꯟꯅ ꯁꯥꯔꯒ ꯑꯃ ꯑꯩꯅ ꯇꯧꯔꯤꯕ ꯑꯩꯅ ꯊꯥꯗꯔꯤꯕ ꯀꯩꯅꯣꯗꯣ ꯎꯝ ꯃꯁꯤꯡ ꯊꯥꯕꯤꯗꯦꯅ ꯈꯜꯂꯒ ꯒꯤꯕꯗꯣ ꯄꯔꯣꯛ ꯄꯔꯣꯀ ꯆꯥꯛꯈꯤꯕꯗꯣ ꯑꯈꯣꯏ ꯃꯅꯥ ꯂꯨꯕ ꯑꯗꯨ ꯌꯥꯝ ꯂꯨꯕ ꯑꯗꯨꯛ ꯌꯥꯝ ꯂꯨꯕꯥ ꯂꯥꯏꯔꯤꯛꯇꯨꯗꯤ ꯍꯩꯅꯕ ꯄꯥꯕ ꯉꯝꯃꯒ ꯁꯤ ꯊꯤꯔꯥꯏ ꯂꯥꯏꯕꯁꯤ ꯇꯧ ꯉꯝꯗ꯭ꯔꯤꯗꯣ ꯀꯩꯒꯤꯅꯣꯅ ꯍꯥꯏꯗꯤ ꯎꯁꯤꯠꯇꯕꯒꯤꯗꯤ ꯅꯠꯇꯕ ꯁꯨꯝ ꯑꯈꯣꯏ ꯇꯧꯅꯤꯡꯅꯕꯒꯤ ꯍꯥꯏꯕꯗꯣ ꯃꯥꯅ ꯑꯗꯣ ꯑꯃꯔꯣꯝꯒꯤ ꯍꯥꯏꯔꯣꯒꯗꯤ ꯃꯥꯅ ꯑꯗꯨꯃꯥꯏꯅ ꯇꯧꯍꯟꯕꯒꯤ ꯑꯈꯣꯏꯁꯨ ꯍꯩꯔꯛꯏꯅꯦ ꯑꯗꯨꯒ ꯑꯈꯣꯏ ꯃꯥ ꯍꯣꯏꯁꯨ ꯅꯍꯥꯟꯋꯥꯏ ꯀꯩꯁꯨ ꯍꯩꯔꯛꯄ ꯅꯠꯇꯦ ꯑꯗꯣ ꯇꯧꯗ ꯌꯥꯗꯦꯅ ꯅꯝꯐꯨꯗ ꯎꯄꯥꯏꯗꯨ ꯂꯩꯔꯛꯇꯕꯒꯤ ꯊꯤꯔꯛꯑꯒ ꯅꯝ ꯑꯅꯝ ꯀꯟꯂꯒ ꯇꯧ ꯇꯧꯒꯤꯕꯩꯅꯤꯗꯅ ꯑꯃꯔꯣꯝꯗ ꯍꯩꯔꯛꯏꯗꯣ ꯍꯥꯢꯗꯤ ꯑꯥ ꯐꯤ ꯁꯥꯕ ꯇꯝꯃꯤꯅꯦ ꯑꯗꯨ ꯅꯦ ꯍꯥꯏꯔ ꯀꯩꯁꯨ ꯇꯧꯔꯛꯄ ꯅꯠꯇꯦꯕ ꯑꯈꯣꯏꯗꯨꯝ ꯃꯥꯒ ꯇꯧꯔ ꯁꯥꯃꯤꯟꯅꯕꯗꯩ ꯇꯝꯕꯣꯏ ꯀꯩꯕꯣꯏ ꯁꯥꯕ ꯋꯥꯅꯤ ꯑꯈꯣꯏ ꯃꯥ ꯍꯣꯏꯗꯤ ꯑꯃꯨꯐꯣꯛ ꯁꯥꯔꯛꯄ ꯅꯠꯇꯦ ꯅꯠꯇꯦꯗꯅ ꯑꯗꯨꯝ ꯀꯥꯟꯗ ꯏꯍꯥꯟ ꯍꯥꯟꯅ ꯍꯦꯛꯇ ꯁꯥꯔꯅꯤꯅ ꯃꯥꯒꯤ ꯍꯧꯅꯕꯤ ꯒ꯭ꯔꯣꯡ ꯂꯥꯎꯟ ꯇꯧꯔ ꯁꯥꯒꯤꯕꯗꯨꯅꯤꯗꯅ
ꯎꯝ ꯑꯗꯣ ꯑꯩꯁꯨꯅꯦ ꯅꯣꯏ ꯑꯗꯨꯃꯥꯏꯅ ꯍꯥꯏꯔꯛꯑꯣ ꯍꯥꯏꯔꯛꯑꯣ
ꯍꯣꯏ ꯑꯗꯨ ꯍꯥꯏꯗꯤ ꯑꯗꯨꯃꯥꯏꯅ ꯅꯣꯏ ꯑꯈꯣꯏꯁꯦ ꯑꯗꯨꯃꯥꯏꯅ ꯇꯝꯃꯤꯅꯦ ꯍꯥꯏꯔꯒ ꯇꯤꯛ ꯇꯤꯛ ꯇꯧꯕꯗꯩ ꯍꯩꯒꯤꯕ ꯉꯥꯛꯇꯅꯤ ꯅꯤꯗ ꯑꯗꯩꯗꯤ ꯐꯤꯗꯨ ꯐꯤꯗꯨ ꯄꯨꯔꯥ ꯁꯥꯔꯒꯦꯅ ꯈꯜꯂ ꯁꯥꯈꯤꯕꯗꯤ ꯑꯃꯐꯥꯎ ꯅꯠꯇꯦꯗ
ꯍꯣꯏ ꯑꯩꯁꯨꯅꯦ ꯍꯩꯍꯧꯔꯤꯁꯦ ꯅꯣꯏꯅ ꯁꯥꯕ ꯎꯕꯗꯒꯤꯅꯦ ꯁꯥꯅꯤꯡꯗꯅꯅꯦ ꯇꯣꯟꯇꯣꯟ ꯑꯥ ꯅ ꯅꯣꯏ ꯏꯅꯥꯎꯅꯨꯄꯤꯅ ꯁꯥꯕꯗꯣ ꯑꯗꯩ ꯇꯝꯈꯤꯕꯅꯦ ꯑꯗꯩ ꯍꯩ ꯑꯗꯣ ꯁꯥ ꯄꯥꯡ ꯁꯥꯕꯁꯦ ꯑꯗꯨꯃꯥꯏꯅ ꯍꯩꯒꯤꯕ ꯑꯣ ꯑꯥ ꯎꯝ ꯏꯔꯥꯡ ꯂꯩꯕ ꯑꯗꯨꯝꯕ ꯃꯇꯝꯗꯅꯤꯅ ꯅꯣꯏ ꯁꯥꯏꯗꯣ ꯑꯌꯥꯝꯕꯅ ꯑꯗꯒꯤꯅꯤ
ꯑꯣ ꯍꯣꯏ ꯑꯈꯣꯏꯁꯨ ꯑꯗꯨꯃꯥꯏꯅ ꯅꯝꯐꯨꯗ ꯁꯥꯕꯗꯩꯅꯦ ꯍꯥꯏꯕ ꯍꯩꯔꯛꯏꯗꯣ ꯀꯩꯁꯨ ꯑꯈꯣꯏ ꯐꯤꯁꯥꯔꯒ ꯂꯦꯜꯂꯒꯦ ꯂꯥꯏꯔꯤꯛ ꯇꯝꯕ ꯇꯣꯛꯆꯔꯒꯦꯅ ꯈꯜꯂ ꯇꯧꯈꯤꯕꯥ ꯕꯗꯤ ꯅꯠꯇꯦ ꯁꯨꯝ ꯑꯥ ꯂꯩꯅꯥ ꯀꯩꯀꯥ ꯂꯥꯛꯄ ꯈꯣꯠꯄ ꯇꯧꯕꯗꯨꯒꯤ ꯑꯥ ꯂꯩꯕ ꯌꯥꯗꯕ ꯌꯨꯝꯗ ꯂꯣꯏ ꯂꯩꯅꯕ ꯃꯇꯥꯡ ꯗꯨꯗꯥ ꯑꯗꯨꯗ ꯈꯨꯗꯣꯡꯆꯥꯥꯕ ꯂꯧꯔ ꯂꯣꯏ ꯇꯧꯅꯈꯤꯕꯅꯤꯗꯅ
ꯃꯥꯅꯦ ꯃꯥꯅꯦ ꯑꯗꯅꯦ ꯑꯩꯁꯨ ꯍꯩꯍꯧꯔꯤꯁꯦ ꯅꯣꯏꯅ ꯁꯥꯕ ꯎꯕꯗ ꯌꯥꯝ ꯍꯩꯅꯤꯡꯕꯗꯣ ꯑꯗꯨꯗ ꯅꯣꯏ ꯏꯅꯥꯎꯄꯤꯅ ꯁꯥꯕꯗꯩ ꯀꯥꯕꯛ ꯀꯥꯕꯛ ꯇꯝꯃ ꯍꯩꯔꯛꯏꯅꯦ
ꯃꯥꯗꯤ ꯌꯥꯝ ꯍꯩꯕꯅꯦ ꯑꯈꯣꯏ ꯍꯝꯗꯩ ꯃꯅꯥ ꯏꯍꯩ ꯍꯩꯕꯥꯅꯦ ꯗꯣ ꯃꯅꯥꯕꯨ ꯐꯤ ꯁꯔꯗꯤ ꯑꯈꯣꯏ ꯃꯥ ꯌꯥꯝ ꯄꯥꯝꯖꯕꯅꯦ
ꯎꯝ ꯍꯨ ꯍꯨ ꯎꯝ ꯍꯣꯏ ꯍꯣꯏ ꯑꯗꯨꯗꯤꯅꯦ ꯑꯥ
ꯍꯣꯏ ꯍꯣꯏ ꯑꯗꯣ ꯑꯩ ꯀꯧꯔꯦ ꯑꯁꯣꯟ ꯅꯥꯀꯟꯗ ꯑꯩ ꯑꯃꯨꯛ ꯀꯣꯟꯅ ꯇꯧꯔꯛꯑꯒꯦꯀꯣ
ꯍꯣꯏ ꯌꯥꯏꯌꯦ
ꯊꯝꯃꯦ ꯊꯝ